ꯋꯥ
ꯑꯦꯗꯣꯅ
ꯇꯧꯗꯦ ꯁꯨꯝ ꯂꯩꯌꯦ ꯅꯪꯗꯤꯌꯦꯦ
ꯑꯦꯁꯨ ꯀꯩꯁꯨ ꯇꯧꯗꯦ ꯅꯪ ꯉꯥꯏꯔꯝꯃꯤꯅꯦ
ꯅꯉꯦꯗ
ꯌꯥꯝ ꯍꯔꯥꯎ ꯊ꯭ꯔꯣꯑꯣ ꯑꯗꯣ
ꯍꯣꯏꯅꯦ ꯀꯩ ꯀꯩ ꯍꯣꯠꯅꯔꯤꯒꯦ ꯅꯣꯏꯗꯤ
ꯑꯩꯁꯦ ꯀꯩꯁꯨ ꯇꯧꯗꯦꯗ ꯍꯟꯗꯛꯇꯤ ꯑꯗꯨꯝ ꯂꯩꯗ
ꯌꯥꯔꯦꯗ ꯅꯪꯒꯤ ꯈꯒꯥꯡ ꯈꯨꯡꯒꯥꯡꯗꯣ
ꯀꯩꯗꯧꯔꯦ
ꯑꯗꯨꯝ ꯐꯥꯒꯤꯗ ꯐꯥꯒꯤ ꯉꯥꯡꯒꯨꯝꯕ ꯇꯧꯋꯦꯕ ꯅꯪꯒꯤ ꯈꯣꯡꯒꯥꯡꯗꯣ
ꯅ ꯅ ꯅꯠꯇ ꯑꯁ ꯅ ꯅ ꯑꯗ ꯐꯥꯒꯤꯒꯥꯡꯁꯦ ꯐꯥꯒꯤ ꯉꯥꯡꯁꯤꯔꯣ
ꯅꯠꯇꯦꯗ ꯐꯌꯦ ꯉꯥꯡꯅꯤꯡꯗꯦ
ꯑꯁꯦꯡꯕꯉꯥꯡꯁꯦ ꯑꯗꯨꯗꯤꯀꯣ ꯑꯩ ꯆꯥꯛ ꯆꯥꯔꯦ ꯅꯪꯗꯤ
ꯌꯥꯔꯦ ꯐꯒꯤ ꯇ ꯑꯣꯅꯨꯍꯌꯦ
ꯐꯒꯤꯅꯠꯇꯦ ꯐꯒꯤꯅꯦ
ꯍꯣꯏ ꯍꯣꯏ ꯑꯩꯁꯨ ꯆꯥꯔꯦ ꯀꯩ ꯃꯊꯦꯜꯅꯣ
ꯑꯩꯁꯦ ꯉꯁꯤꯗꯤ ꯑꯣꯛꯁꯥ ꯁꯥꯔꯦ ꯅꯪꯗꯤ
ꯑꯁ ꯌꯥꯝ ꯍꯥꯎꯋꯤꯅꯦ ꯑꯩꯈꯣꯏꯗꯤ ꯀꯔꯤꯔꯥ ꯀꯥꯎꯔꯦꯅꯦ ꯑꯣ ꯃꯥꯏꯔꯦꯟ ꯃꯅꯥ ꯆꯥꯛ ꯍꯥꯏꯌꯦ ꯑꯩꯈꯣꯏꯗꯤ ꯍꯥꯎꯃꯟꯕꯒꯤ ꯀꯥꯎꯔꯦ
ꯑꯁ ꯅꯁꯥꯒꯤꯗꯤ ꯌꯥꯝ ꯀꯥꯟꯅꯕꯅꯦꯀꯣ ꯑꯗꯣ
ꯎ
ꯅꯪꯗꯤ ꯌꯥꯝ ꯍꯣꯏ ꯅꯪꯗꯤ ꯌꯥꯝ ꯀꯨꯏꯅ ꯍꯤꯡꯉꯅꯤꯅꯦ ꯑꯗꯨꯗꯤ
ꯀꯅꯥꯅꯣ ꯍꯥꯏꯕ ꯃꯥꯏꯔꯦꯟ ꯃꯅꯥ ꯆꯥꯔꯗꯤ ꯀꯨꯏꯅ ꯍꯤꯡꯏꯤ ꯍꯥꯏꯕ꯭ꯔꯅꯤ
ꯑꯦ ꯑꯩꯅꯍꯥꯔꯤꯁꯤꯗꯤꯦ
ꯑꯁ ꯅꯪꯒꯤ ꯋꯥꯗꯣ ꯊꯥꯖꯗꯤꯌꯦ
ꯏꯁꯤꯡ ꯆꯥꯕꯅꯤꯀꯣ ꯀꯨꯏꯅ ꯍꯤꯡꯕꯅꯦ
ꯌꯦꯡꯒꯦꯅꯦ ꯍꯣꯏ ꯀꯨꯏꯅ ꯍꯤꯡꯗꯧ ꯃꯥꯜꯂꯦ ꯑꯗꯨꯗꯤ ꯅꯪꯅ ꯍꯥꯏꯔꯗꯤ
ꯍꯣꯏ ꯍꯌꯦꯡ ꯋꯥꯏ ꯅꯪ ꯑꯩꯕꯨꯣ ꯊꯥꯒꯠꯄ ꯀꯥꯎꯒꯅꯤꯀꯣ ꯑꯩꯅ ꯍꯥꯏꯔꯝꯃꯤꯁꯦ ꯅꯤꯡꯁꯤꯡꯅ
ꯍꯣꯏꯅꯦ ꯍꯣꯏꯅꯦ ꯀꯥꯎꯔꯣꯏꯌꯦꯦ ꯀꯨꯏꯅ ꯍꯤꯡꯉꯗꯤꯀꯣ
ꯍꯟꯗꯛꯁꯦ ꯀꯥꯏ ꯀꯔꯤ ꯀꯔꯤ ꯇꯧꯔꯤꯅꯣ ꯅꯪꯁꯦ
ꯀꯩꯁꯨ ꯇꯧꯗ ꯌꯨꯝ ꯌ ꯑꯗꯨꯝ ꯑꯣꯏꯗꯤꯦ ꯅꯪꯗꯤ
ꯌꯨꯝꯗ ꯑꯗꯨꯝ ꯂꯩꯌꯦꯕ
ꯑꯣ
ꯀꯔꯤꯒꯤꯔꯥ ꯏꯕꯥꯅꯤ ꯆꯞ ꯃꯥꯟꯅꯔꯤꯁꯦ ꯑꯩꯁꯨ ꯌꯨꯝꯗ ꯑꯗꯨꯝ ꯂꯩꯌꯦ
ꯌꯨꯝꯗ ꯂꯩꯅꯨ ꯅꯪꯗꯤ ꯊꯣꯛꯑꯒ ꯊꯕꯛꯀꯨꯝꯕ ꯇꯧꯔꯣ
ꯑꯁ ꯌꯥꯝ ꯅꯨꯡꯁꯤꯕ ꯋꯥꯔꯤꯅꯤ ꯑꯗꯨꯗꯤ ꯌꯥꯝ ꯆꯨꯝꯃꯦ
ꯑꯩꯒꯨꯝꯅ ꯂꯩꯅꯨ ꯍꯥꯏꯕꯅꯦ ꯑꯩ ꯑꯩꯗꯤ ꯌꯨꯝꯗ ꯑꯗꯨꯝ ꯆꯨꯝꯅ ꯂꯩꯕꯗꯣ ꯌꯥꯗ꯭ꯔꯦ ꯀꯔꯤꯁꯨ ꯀꯥꯟꯅꯕ ꯐꯪꯗ꯭ꯔꯦꯕ
ꯑꯩꯁꯨ ꯑꯗꯨꯗꯣ ꯅꯪꯉꯣꯟꯗ ꯍꯥꯏꯒꯦ ꯇꯧꯕꯅꯦ ꯑꯩ ꯃꯇꯧ ꯇꯝꯂꯨꯅꯨ ꯄꯥꯟ ꯊꯣꯛꯣꯛꯑꯒ ꯀꯩꯅꯣ ꯀꯩꯅꯣ ꯌꯦꯡꯉꯑꯣ ꯍꯥꯏꯒꯦ ꯇꯧꯕꯅꯦ
ꯑꯗꯨꯒ ꯑꯩꯅ ꯍꯥꯟꯅ ꯍꯥꯏꯔꯝꯕ ꯑꯗꯨꯒꯤ
ꯑꯩ ꯃꯄꯥꯟ ꯊꯣꯛꯄ ꯇꯥꯔꯦꯗꯗꯤꯀꯣ
ꯑꯣ ꯅꯪ ꯊꯣꯛꯄ ꯇꯥꯔꯦ ꯎꯄꯥꯏ ꯂꯩꯇ꯭ꯔꯦ
ꯊꯨ ꯂꯩꯕ ꯅꯨꯡꯉꯥꯏꯔꯗꯤ ꯑꯅꯤꯃꯛ ꯄꯨꯟꯅ ꯋꯥꯟ ꯇꯨ ꯊ꯭ꯔꯤ ꯍꯥꯏꯅ ꯊꯣꯛꯃꯤꯟꯅ ꯀ꯭ꯔꯁꯤꯗ
ꯈꯪꯗꯦ ꯑꯗꯨꯕꯨꯗꯤ ꯀꯣꯟꯅ ꯈꯟꯅꯁꯤ
ꯍꯣꯏ ꯍꯣꯏ ꯀꯥꯏꯗꯦ ꯀꯥꯏꯗꯦ ꯌꯨꯝ ꯂꯩ ꯈꯨꯟꯗ ꯂꯩꯕ꯭ꯔꯣ ꯃꯄꯥꯟꯗ ꯂꯩꯕ꯭ꯔꯣ
ꯈꯨꯟꯗ ꯂꯩꯌꯦ ꯑꯩꯈꯣꯏꯗꯤ
ꯌꯥꯝ ꯐꯩꯀꯣ
ꯌꯥꯝ ꯐꯕ꯭ꯔꯥꯅꯦ ꯑꯩ ꯈꯨꯟꯗ ꯂꯩꯌꯣꯕꯣ
ꯈꯨꯟꯗ ꯂꯩꯕ ꯐꯪꯕ ꯃꯤꯑꯣꯏꯕꯕꯁꯤꯦ ꯈ꯭ꯋꯥꯏꯗꯒꯤ ꯂꯥꯏꯕꯛ ꯐꯕ ꯃꯤꯅꯤ
ꯑꯣ ꯅꯣꯏꯗꯤ ꯃꯄꯥꯟꯗ ꯂꯩꯕ ꯃꯥꯜꯂꯦ ꯑꯗꯨꯗꯤ
ꯑꯩꯁꯦ ꯍꯟꯗꯛ ꯃꯄꯥꯟꯗ ꯂꯩꯌꯦ ꯍ
ꯅꯨꯡꯉꯥꯏꯌꯦ ꯃꯄꯥꯟꯗ ꯂꯩꯕꯗꯣ ꯀꯣꯏꯕꯁꯨ ꯐꯪꯉꯦ
ꯀꯔꯤ
ꯑꯁꯦꯡꯕ ꯍꯥꯏꯔꯒ ꯀꯣꯏꯕꯁꯨ ꯐꯪꯉꯦ ꯑꯩꯈꯣꯏꯗꯤ ꯀꯣꯏꯕꯁꯨ ꯐꯪꯗ꯭ꯔꯦ ꯑꯗꯨꯝ ꯈꯨꯟꯗ ꯍꯣꯏ ꯈꯨꯟꯗ ꯑꯣꯏꯔꯁꯨ ꯂꯩꯕꯗꯤ ꯅꯨꯡꯉꯥꯏꯌꯦ ꯑꯗꯨꯕꯨ ꯃꯄꯥꯟꯗꯗꯤ ꯀꯣꯏꯕ ꯌꯥꯝ ꯀꯣꯏꯕ ꯃꯐꯝꯁꯤ ꯌꯥꯝ ꯂꯩꯌꯦꯅ
ꯆꯨꯝꯃꯦ ꯆꯨꯝꯃꯦ ꯅꯪ ꯃꯃꯥꯒ ꯕꯕꯥꯒ ꯂꯩꯃꯤꯟꯅꯕꯗꯣ ꯅꯨꯡꯉꯥꯏꯇ꯭ꯔꯣ
ꯅꯨꯡꯉꯥꯏꯌꯦꯦ ꯑꯗꯨꯕꯨ ꯀꯣꯏꯕꯁꯨ ꯆꯠꯅꯤꯡꯕ
ꯑ ꯑꯗꯨ ꯎꯅꯦꯕ ꯑꯩꯗꯤ ꯃꯃꯥꯒ ꯕꯕꯥꯒ ꯂꯩꯃꯤꯟꯅꯕꯗ ꯈ꯭ꯋꯥꯏꯗꯒꯤ ꯅꯨꯡꯉꯥꯏꯕꯅꯤꯅꯦ
ꯅꯪꯁꯨ ꯃꯃꯥꯒ ꯕꯕꯥꯒ ꯃꯤꯁ ꯇꯧꯕꯒꯤ ꯑꯣꯏꯔꯝꯅꯦ ꯍꯧꯖꯤꯛ ꯅꯪꯒꯤ ꯅꯪꯅ ꯉꯥꯡꯂꯤꯁꯦ
ꯍꯣꯏ ꯐꯜꯖꯅ ꯃꯤꯁ ꯇꯧꯔꯤ ꯑꯩ ꯍꯟꯗꯛ ꯁ
ꯆꯍꯤ ꯀꯌꯥ ꯁꯨꯔꯒꯦ ꯅꯣꯏ
ꯆꯍꯤꯁꯦ ꯑꯅꯤ ꯑꯍꯨꯝ ꯁꯨꯖꯤꯜꯂꯛꯑꯦ
ꯑꯅꯤ ꯑꯍꯨꯝ ꯈꯛꯇꯕꯣ ꯀꯔꯤ
ꯑꯦ ꯉꯥꯏ ꯉꯥꯏꯈꯣ ꯉꯥꯏꯈꯣ ꯐꯖꯅ ꯊꯤꯔꯒ ꯍꯥꯏꯔꯛꯇ ꯑꯣ ꯑꯗꯨꯗꯤ ꯍꯣꯏ ꯆꯍꯤ ꯑꯍꯨꯝ ꯃꯔꯤꯗꯤ ꯌꯧꯔꯑꯦ
ꯑꯣ ꯑꯣ ꯑꯣ
ꯅꯨꯄꯥ ꯊꯣꯛꯄ ꯊꯣꯛꯇꯕ ꯂꯩꯔꯤꯕ꯭ꯔꯣ ꯅꯨꯡꯁꯤꯕꯗꯕꯣ
ꯂꯩꯔꯤꯕꯅꯦ
ꯑ ꯌꯥꯗꯃ ꯃꯥꯥꯏꯇꯤ ꯇ
ꯎꯝ ꯐꯩ ꯇꯔꯕꯅꯤꯗ ꯍꯣꯏ ꯅꯤꯡꯁꯤꯡꯉꯝꯕꯅꯤ ꯏꯃꯥ ꯕꯕꯥꯕꯨꯗꯤ
ꯎꯝ ꯌꯥꯝ ꯅꯤꯡꯁꯤꯡꯉꯦ ꯅꯪꯕꯨꯁꯨ ꯌꯥꯝ ꯅꯤꯡꯁꯤꯡꯉꯦ ꯍꯧꯖꯤꯛꯇꯤ
ꯅꯤꯡꯁꯤꯡꯕꯒꯤꯅꯦꯕ ꯑꯩ ꯀꯣꯟꯜ ꯉꯥꯏꯔꯤꯁꯦꯀꯣ
ꯑꯗꯨꯅꯦ ꯑꯩ ꯉꯔꯥꯡ ꯇꯦꯛꯁ ꯊꯥꯔꯛꯑꯦ ꯅꯪ ꯈꯨꯝꯁꯨ ꯈꯨꯝꯗꯦ
ꯑꯁ ꯑꯩꯁꯦ ꯍꯟꯗꯛꯁꯦ ꯈꯔ ꯀꯩꯅꯣ ꯊꯕꯛ ꯈꯔ ꯆꯤꯜꯂꯦ ꯑꯗꯨꯒꯤꯗꯤ ꯉ ꯑꯩꯁꯦ
ꯍꯧꯖꯤꯛꯇꯤ ꯏꯆꯦ ꯑꯃꯨꯛ ꯑꯣꯜꯂꯕ ꯑꯁ ꯌꯥꯝ ꯅꯨꯡꯉꯥꯏꯇꯦꯍꯦ ꯑꯩꯗꯤ ꯀꯩꯅꯣꯝꯃ ꯑꯣꯟꯍꯟꯒꯦ ꯇꯧꯔꯒ ꯅꯪꯅ ꯏꯆꯦ ꯑꯣꯟꯍꯟꯗꯣꯏꯅꯦ
ꯆꯍꯤꯗꯗꯤ ꯑꯩꯅ ꯑ ꯍꯜꯂꯤꯕ ꯑꯁꯦꯡꯕ ꯆꯍꯤꯗꯗꯤ ꯑꯩꯅ ꯍꯟꯕ ꯅꯠꯇ꯭ꯔꯥꯎ
ꯍꯥꯥ
ꯆꯍꯤꯗꯗꯤ ꯑꯩꯅ ꯍꯟꯕ ꯑꯗꯨꯕꯨ ꯅꯪꯅ ꯏꯆꯦ ꯀꯧꯍꯟꯕ
ꯑꯩꯅ ꯍꯜꯂꯦꯗ ꯑꯗꯣ ꯅꯪ ꯅꯪꯗꯤ ꯀꯩ ꯊꯕꯛ ꯇꯧꯕ꯭ꯔꯥ
ꯑꯩ ꯑꯩꯁꯦ ꯏꯌꯥꯝꯕ ꯃꯅꯥꯛꯇ ꯂꯩꯌꯦꯦ ꯍꯟꯗꯛꯀꯤ
ꯑꯣ ꯑꯣ ꯑꯣ ꯌꯥꯝ ꯐꯩꯌꯦ ꯏꯌꯥꯝꯕꯗ ꯑꯗꯨꯝ ꯉꯥꯏ ꯇꯧꯔꯅ ꯑꯗꯨꯒ
ꯍꯉ ꯅꯤꯡꯉꯥꯏꯕꯨꯗꯤ ꯇꯧꯅꯤꯡꯉꯦ ꯑꯗꯨꯕꯨ ꯆꯍꯤ ꯃꯇꯥꯡꯅ ꯌꯥꯔꯛꯇ꯭ꯔꯦꯅꯦꯍ
ꯑꯁ ꯆꯍꯤ ꯃꯇꯥꯡ ꯑꯣꯏꯔꯁꯨ ꯎꯝ ꯌꯥꯏꯌꯦꯗ ꯀꯔꯤ ꯆꯍꯤ ꯃꯇꯥꯡ ꯈꯟꯒꯅꯨ ꯏꯌꯥꯝꯕ ꯑꯣꯏꯕꯒꯤ ꯇꯧꯕꯅꯦ ꯍꯥꯏꯌꯣꯅꯦ ꯃꯉꯣꯟꯗ
ꯏꯆꯦꯗ ꯇꯧꯒꯦꯗ ꯏꯆꯗ ꯅꯤꯡꯉꯥꯏ ꯇꯧꯦꯣ ꯅꯪꯗ
ꯌꯥꯔꯦꯗ ꯑꯩꯉꯣꯟꯗꯗꯤ ꯅꯤꯡꯉꯥꯏ ꯇꯧꯔꯁꯨ ꯀꯔꯤꯁꯨ ꯄꯤꯅꯤꯡꯉꯥꯏ ꯂꯩꯇꯦ
ꯀꯔꯤꯁꯨ ꯄꯤꯒꯅꯨ ꯑꯗꯨꯝ ꯉꯥꯏ ꯇꯧꯒꯦ ꯅꯪꯁꯨ ꯂꯩꯇꯦ ꯂꯩꯇꯦꯗ ꯑꯗꯨꯝ ꯍꯥꯏꯌꯣ ꯀꯥꯏꯗꯦ
ꯋꯥꯔꯤ ꯆꯕ ꯌꯥꯝ ꯂꯅꯨꯡꯉꯥꯏꯑꯦ
ꯅꯪꯅ ꯍꯦꯟꯅ ꯅꯨꯡꯉꯥꯏꯕꯒꯤꯅꯦ ꯑꯩ ꯍꯔꯥꯎꯔꯤꯁꯦ
ꯅꯣꯛꯅꯤꯡꯉꯤꯕ
ꯅꯣꯛꯁꯦ ꯇ ꯑꯣꯒꯅꯤꯗ
ꯍꯣꯏ ꯅꯪꯁꯦ ꯍꯣꯏ ꯍꯥꯏꯌꯨ ꯑꯣ ꯍꯥꯏꯔ ꯍꯥꯏꯔꯣ ꯍꯥꯟꯅꯣ
ꯑ ꯅꯪ ꯍꯥꯏꯔꯗꯤ ꯑꯩ ꯍꯥꯏꯕ ꯌꯥꯗꯦꯕ ꯍꯥꯏꯅꯣ ꯍꯥꯟꯅ
ꯑꯩ ꯀꯥꯎꯔꯦ ꯑꯃꯨꯛꯀ ꯅꯪ ꯅꯤꯡꯁꯤꯡꯉ꯭ꯔꯗꯤ ꯍꯥꯏꯔꯣ
ꯑꯩꯁꯨ ꯀꯥꯎꯔꯦꯅꯦ ꯍꯧꯖꯤꯛ
ꯏꯕꯥꯅꯤꯁꯦ ꯀꯥꯎꯒꯟꯕ ꯃꯥꯜꯂꯦ ꯑꯗꯨꯗꯤ
ꯕꯅꯤꯁꯦ
ꯑꯩ ꯃꯥꯟꯒꯅꯨ ꯍꯥꯏꯔꯒ ꯍꯣꯏ ꯑꯩ ꯑꯩ ꯃꯥꯟꯅꯤꯡꯅꯣ ꯍꯥꯏꯔꯒ ꯑꯃꯨꯛꯀ ꯃꯥꯜꯂꯛꯏꯅꯦ ꯁꯤ ꯅꯨꯄꯥꯁꯦ
ꯆꯨꯝꯃꯦ ꯆꯨꯝꯃꯦ ꯑꯁꯤ ꯅꯨꯄꯤꯁꯨ ꯑꯩ ꯃꯥꯥꯟꯁꯤ ꯂꯥꯛꯑꯦ
ꯑꯣ ꯑꯩ ꯍꯥꯏꯒꯦ ꯇꯧꯕꯗꯣ ꯅꯤꯡꯁꯤꯡꯉꯦ ꯅꯤꯡꯁꯤꯡꯉꯦ
ꯑ ꯑꯥꯎ
ꯃꯤꯏꯕꯁꯦ ꯃꯥ ꯃꯥꯒꯤ ꯋꯥꯈꯜꯗ ꯃꯥ ꯃꯥꯒꯤ ꯄꯨꯛꯅꯤꯡꯗ ꯑꯋꯥꯕ ꯄꯣꯠꯂꯨꯝ ꯑꯗꯨꯝ ꯄꯨꯔꯒ ꯆꯠꯄꯅꯦꯕ ꯅꯠꯇ꯭ꯔꯣ
ꯅ ꯑꯥ ꯃꯥꯅꯦ
ꯑꯗꯨꯕꯨ ꯃꯤꯑꯣꯏꯕ ꯍꯥꯏꯕꯁꯤꯗꯤ ꯃꯇꯝ ꯃꯤꯅꯤꯠ ꯑꯃ ꯑꯅꯤ ꯈꯛꯇꯁꯨ ꯃꯔꯨꯞ ꯃꯄꯥꯡꯒꯧꯔꯤ ꯁꯥꯟꯅꯕ ꯃꯇꯝꯗ ꯅꯣꯛꯄ ꯐꯪꯕꯗꯣ ꯃꯔꯨꯅꯦꯕ ꯅꯠꯇ꯭ꯔꯥ
ꯍꯣꯏ ꯃꯥꯅꯤ ꯃꯥꯅꯤ ꯆꯨꯝꯃꯤ
ꯅꯪ ꯑꯩꯅ ꯉꯁꯤ ꯅꯣꯛꯂꯤꯁꯤꯦ ꯃꯔꯝ ꯂꯩꯇꯅ
ꯎꯝ ꯅꯪ ꯅꯪꯅ ꯅꯣꯛꯅꯤꯡꯉꯥꯏ ꯅꯪꯅ ꯐꯥꯒꯤ ꯇꯧꯕꯗꯣ ꯅꯨꯡꯉꯥꯏꯔꯦ ꯑ ꯋꯥꯔꯤ ꯁꯥꯕꯁꯨ ꯅꯨꯡꯉꯥꯏꯔꯦ ꯄꯂꯌꯦꯅꯒ
ꯑꯩꯁꯨ ꯌꯥꯝ ꯅꯨꯡꯉꯥꯏ ꯀꯩꯅꯣ
ꯎꯝ ꯑꯁ ꯅꯨꯡꯉꯥꯏꯃꯟꯕꯒꯤ ꯑꯣꯏꯔꯕꯅꯤ ꯌꯥꯝ ꯍꯥꯏꯔꯤꯗꯣ ꯅꯪ ꯍꯧꯖꯤꯛ ꯈꯣꯡꯉꯤꯗꯣ ꯇꯥꯕ꯭ꯔꯥ
ꯀꯔꯤ ꯀꯔꯤ ꯃ ꯐꯣꯟꯅꯣ
ꯇꯥꯗꯕ꯭ꯔꯥ ꯇꯥꯗ꯭ꯔꯗꯤ ꯇꯣꯛꯑꯣ
ꯇꯥꯗꯦ ꯍꯪꯉꯣꯏꯔꯣ
ꯍꯪꯉꯣꯏ ꯅꯠꯇꯦ
ꯀꯩ ꯀꯩ ꯃ ꯐꯣꯟꯅ
ꯑꯩꯒꯤ ꯑꯩꯒꯤ ꯏꯅꯥꯛꯇ ꯀꯩ ꯀꯝꯇ ꯇꯥꯗꯕ꯭ꯔꯥ
ꯌꯦꯟꯔꯣ
ꯌꯦꯟ ꯇ ꯅꯠꯇꯦ
ꯁꯥꯟꯅ
ꯉꯁꯥꯏ ꯁꯟ ꯈꯣꯡꯕꯅꯦ ꯑꯣ ꯇꯧꯔꯒ ꯑꯣ ꯅꯪ ꯇꯥꯗꯕꯒꯤꯅꯤꯕ ꯀꯣꯟꯅꯔꯗ ꯂꯩꯌꯦꯕ
ꯑꯩꯗꯤ ꯅꯪꯒ ꯋꯥꯔꯤ ꯁꯥꯟꯅꯈ꯭ꯔꯗꯤ ꯑꯇꯣꯞꯄ ꯈꯣꯟꯖꯦꯜ ꯁꯨꯛꯇ ꯇꯥꯔꯔꯣꯏ ꯃꯔꯝꯗꯤ ꯅꯪ ꯈꯣꯟꯖꯎꯕꯕꯨꯛ ꯈꯛꯇ
ꯁꯤ ꯅꯨꯄꯥꯁꯦ ꯋꯥ ꯉꯥꯡꯕ ꯌꯥꯝ ꯍꯩꯔꯝꯃꯦ ꯑꯩꯐꯥꯎ ꯉꯥꯡꯂꯛꯅꯤꯉꯥꯏ ꯑꯃꯨꯛꯀ ꯂꯩꯇ꯭ꯔꯦ
ꯑꯁꯦꯡꯕ ꯈꯛꯇ ꯍꯥꯏꯕꯅꯦ ꯑꯩꯗꯤ ꯑꯗꯨꯒꯤꯀꯣ ꯅꯪ ꯎꯝ ꯅꯪꯁꯨ ꯑꯁꯦꯡꯕ ꯈꯛꯇ ꯍꯥꯏꯌꯣꯕ
ꯑꯁꯦꯡꯕꯈꯛ ꯍꯥꯏꯕꯅꯦ ꯍꯣꯏ ꯑꯩꯁꯨ
ꯑꯩꯗꯤ ꯂꯥꯟꯅ ꯍꯥꯏꯗꯕꯅꯦꯀꯣ ꯆꯨꯝꯗ꯭ꯔꯤꯡ ꯍꯥꯏꯕꯅꯦ
ꯑꯥꯎ
ꯑꯗꯣ ꯅꯣꯡꯃ ꯀꯣꯏꯔꯛꯈꯤꯀꯣ
ꯀꯣꯏꯔꯛꯑꯣ ꯀꯣꯏꯔꯛꯑꯣ
ꯅꯪ ꯎꯗꯕꯁꯦ ꯂꯩꯕ ꯌꯥꯝ ꯅꯨꯡꯉꯥꯏꯇꯦ
ꯍꯣꯏ ꯑꯩꯁꯨ ꯅꯪꯕꯨ ꯎꯅꯅꯤꯡꯉ ꯍ ꯀꯣꯏꯔꯛꯑꯣ ꯑꯆꯥꯄꯣꯠ ꯃꯤ ꯌꯥꯝ ꯄꯨꯔꯒ ꯂꯥꯛꯑꯣ
ꯄꯨꯔꯛꯈꯤ ꯄꯨꯔꯛꯈꯤ ꯅꯪꯅ ꯈ꯭ꯋꯥꯏꯗꯒꯤ ꯑꯆꯥꯄꯣꯠꯇꯣ
ꯅꯪꯅ ꯄꯨꯕꯤꯔꯛꯄꯗꯣ ꯑꯗꯨꯝ ꯆꯥꯔꯒꯦ ꯑꯩꯗꯤ ꯄꯪꯌꯥ ꯌꯥꯏ
ꯑꯁ ꯅꯪꯅ ꯐꯕꯁꯤꯅ ꯀꯣ
ꯌꯥꯔ ꯅꯣꯡꯅꯤ ꯍ ꯃꯥ ꯁꯤꯒ ꯇꯧꯔꯦ ꯣ ꯑ ꯎꯝ ꯌꯥꯝ ꯈꯥꯡꯉꯒ ꯂꯩꯕꯅꯦ ꯍꯧꯖꯤꯛꯁꯦ
ꯑ ꯅꯣꯛꯊꯣꯛꯀꯗꯕꯅꯤ ꯈꯥꯡꯕꯁꯦ ꯃꯅꯤꯡꯂꯣꯝꯗ ꯃꯈꯣꯟ ꯊꯣꯛꯄꯅꯤ
ꯌꯥꯔꯦꯗ ꯅꯪꯒꯤꯗꯣ ꯑꯃꯨꯛꯀ ꯇꯥꯎꯔꯛꯑꯦ ꯐꯒꯤꯦ ꯌꯥꯝ ꯍꯩꯌꯦ ꯅꯪꯁꯦ ꯆꯤꯟꯅꯕ ꯌꯥꯝ ꯅꯨꯡꯉꯥꯏꯔꯝꯃꯨꯅꯦ
ꯅꯪ ꯅꯪꯕꯨ ꯋꯥꯔꯤ ꯁꯥꯕꯒꯤꯅꯦ ꯌꯥꯝ ꯍꯩꯕ ꯃꯥꯜꯂꯤꯗꯣ ꯅꯪꯕꯨꯁꯨ ꯊꯤꯟꯅꯕ ꯃꯑꯒꯅꯤ
ꯈꯪꯗꯦ ꯑꯩꯕꯨꯗꯤ ꯅꯨꯡꯉꯥꯏꯇꯦ ꯃꯤꯅ ꯍꯥꯏꯅꯕꯅꯦ ꯑꯗꯨꯒꯤ
ꯃꯔꯝꯗꯤ ꯅꯪ ꯅꯣꯛꯄꯗ ꯌꯥꯝ ꯇꯥꯕꯗꯣ ꯌꯥꯝ ꯅꯨꯡꯉꯥꯏꯑꯕ
ꯑꯁ ꯅꯨꯡꯉꯥꯏꯔꯝꯃꯣꯏ ꯑꯃꯨꯛꯀ ꯊꯦꯡꯅꯔꯒ ꯇꯤꯟꯅꯔꯗꯤꯀꯣ ꯑꯁꯃꯖꯦꯗꯤꯅꯥ ꯅꯨꯡꯉꯥꯏꯒꯅꯤꯅ ꯈꯟꯕꯅꯦ ꯑꯗꯨꯕꯨ ꯍꯧꯖꯤꯛꯇꯤ ꯅꯨꯡꯉꯥꯏꯔꯛꯇ꯭ꯔꯦꯅ ꯍꯥꯏꯅꯤ ꯅꯪ ꯅꯪ ꯑꯃꯨꯛ
ꯑꯩꯗꯤ ꯃꯈꯣꯟꯗ ꯅꯨꯡꯉꯥꯏꯔꯗꯤ ꯑꯁꯦꯡꯕꯗꯨꯁꯨ ꯑꯗꯨꯝ ꯅꯨꯡꯉꯥꯏꯔꯦ
ꯑꯩ ꯑꯩ ꯈꯣꯟꯁꯦꯕꯨ ꯅꯨꯡꯉꯥꯏꯕꯅꯦ
ꯑꯁ ꯁꯤꯗꯒꯤ ꯍꯦꯟꯕ ꯀꯥꯏꯗ ꯐꯪꯒꯅꯤ ꯐꯪꯉꯔꯣꯏ ꯄꯨꯟꯁꯤꯗ ꯄꯨꯟꯁꯤꯗ ꯑꯍꯥꯟꯕꯅꯦ ꯁꯤꯒꯨꯝꯕ ꯈꯟꯖꯔꯛ ꯇꯥꯕꯁꯦ
ꯑꯁ ꯍꯣꯏ ꯅꯪꯅ ꯌꯥꯝ ꯊꯥꯒꯠꯂꯤꯗ ꯑꯩꯕꯨ ꯍꯣꯏ
ꯍꯥꯏꯔꯣꯁꯦ ꯅꯪ ꯃꯇꯝ ꯂꯧꯔꯣ
ꯑꯁꯤ ꯑꯩ ꯍꯥꯏꯅꯤꯡꯉꯥꯏ ꯂꯩꯇ꯭ꯔꯦ ꯑꯃꯨꯛ ꯀꯥꯎꯔꯦ
ꯍꯥꯏꯌꯣ ꯀꯩꯅꯣ ꯅꯪꯒꯤ ꯈꯣꯟꯖꯦꯜ ꯆꯥꯕ ꯆꯥꯔꯒꯦ ꯑꯩ
ꯅꯪꯅ ꯍꯥꯏꯔꯛꯑꯣ
ꯑꯩ ꯍꯥꯏꯒꯦ
ꯍꯣꯏ
ꯀꯔꯤꯒꯤꯔ ꯅꯪꯅ ꯑꯩꯒꯤ ꯃꯪꯗ ꯂꯥꯛꯑꯒ ꯊꯔꯣꯏ ꯈꯨꯟꯕ ꯆꯠꯁꯦ ꯍꯥꯏꯔꯤꯗꯨꯅ
ꯑꯁ ꯅꯣꯛ ꯈꯨꯅꯤꯡꯕ ꯌꯣꯏꯔꯑꯃꯦ ꯑꯗꯨꯗꯤ ꯂꯣꯛ ꯈꯨꯣꯟꯅꯤꯡꯕꯒꯤ
ꯊꯔꯣꯏ ꯈꯨꯟꯕ ꯆꯠꯁꯤ ꯍꯥꯏꯔꯒ ꯑꯩꯅ ꯅꯪ
ꯈꯨꯕꯅꯤ ꯍꯌꯦꯡ ꯀꯣ
ꯑꯗꯣ ꯑꯩꯒꯤ ꯃꯪꯗ ꯂꯣꯏ
ꯑꯩ ꯀꯧꯀꯥꯟꯗ
ꯑꯩꯒꯤ ꯃꯪꯗ ꯂꯣꯏꯁꯤꯜꯂꯒꯦꯀꯣ
ꯍꯣꯏ
ꯂꯥꯁꯇꯗꯤ ꯑꯩꯅ ꯅꯪ ꯂꯣꯛ ꯈꯨꯒꯅꯤ ꯆꯠꯀꯅꯨ ꯍꯥꯏꯕꯔꯒ ꯅꯪꯅ ꯆꯠꯇ꯭ꯔꯦ ꯑꯗꯨꯒꯤꯅꯦ ꯈꯨꯗ꯭ꯔꯤꯗꯣ
ꯌꯥꯔꯦ ꯅꯪꯁꯦ ꯅꯪꯒꯤ ꯐꯪꯒꯤꯗꯤ ꯌꯥꯝ ꯑꯣ ꯋꯥ ꯉꯥꯡꯕ ꯌꯥꯝ ꯍꯩꯔꯝꯃꯦ ꯅꯪꯁꯦ
ꯅꯪꯁꯨ
ꯑꯩꯗꯤ ꯍꯩꯇꯦ ꯅꯪꯗꯤ ꯋꯥꯔꯤ ꯁꯥꯕꯁꯨ ꯍꯩꯌꯦ
ꯌꯥꯝ ꯊꯥꯖꯗꯦꯀꯣ ꯅꯪꯁꯦ ꯋꯥꯔꯤ ꯌꯥꯝ ꯍꯩꯔꯝꯃꯦ ꯁꯦꯡꯕ
ꯅꯪ ꯈ꯭ꯋꯥꯏꯗꯒꯤ ꯑꯍꯜꯂꯣ
ꯅꯠꯇꯦꯗꯥ
ꯃꯌꯥꯏ ꯃꯥꯜꯂꯦꯀꯣ ꯅꯪ
ꯃꯌꯥꯏ
ꯑꯗꯨꯗꯒꯅꯦꯦꯕ
ꯑꯁ ꯅꯪꯁꯦ ꯒꯦꯁ ꯌꯥꯝ ꯍꯩꯌꯦꯅꯦ ꯀꯅꯥ